ꯀꯩ
ꯍꯜꯂꯣ
ꯌꯦꯛꯅꯈ꯭ꯔꯦ
ꯍꯜꯂꯣ ꯑꯩ ꯈꯣꯟꯖꯦꯟꯖꯦ ꯍꯥꯟ ꯇꯥꯒꯔꯥꯕꯣ
ꯏꯁ ꯋꯥꯔꯤꯖꯦ ꯅꯪ ꯈꯣꯟꯖꯦꯜꯗꯣ ꯇꯥꯖꯗꯔ꯭ꯦ ꯑꯃꯨꯛ ꯑꯃꯨꯛ ꯑꯃꯨꯈꯥ ꯑꯃꯨꯛꯇ ꯀꯅꯥꯅꯣ ꯅꯪꯕꯨ ꯀꯗꯥꯏꯗꯩꯅꯣ ꯀꯔꯤ
ꯀꯣꯜ ꯑꯩꯅ ꯇꯧꯔꯛꯑꯒ ꯅꯪꯅꯅ ꯍꯥꯏꯔꯛꯄꯗꯤ ꯐꯕ ꯀꯣꯜ ꯐꯪꯉꯤ ꯅꯪ ꯇꯧꯁꯤꯜꯂꯦ ꯅꯪ ꯑꯗꯥꯏ ꯍꯥꯏꯖꯜꯂꯛꯄꯖꯤꯗꯤ ꯈꯠꯅꯕ ꯍꯧꯕ ꯃꯥꯜꯂꯦ
ꯈꯠꯅꯕ ꯍꯧꯕ ꯅꯠꯇꯦ
ꯀꯩꯃꯤ ꯀꯩ ꯃꯊꯦꯟ ꯆꯥꯔꯒꯦ
ꯑꯣꯏꯔꯣ
ꯎꯝ
ꯈꯣꯏꯗꯤ ꯅꯪ ꯉꯁꯥꯏ ꯈꯣꯏ ꯂꯥꯛꯑꯝꯕꯗ ꯑꯩꯅ ꯁꯦꯝꯒꯤꯕꯗꯣ ꯀꯩꯅꯣ ꯎꯗ꯭ꯔꯣ
ꯈꯪꯗꯦꯗ ꯀꯩꯅ ꯌꯦꯟꯗꯦꯝꯂ ꯀꯩꯅꯣꯝ ꯄꯥꯏꯔ ꯂꯩꯍꯧꯗꯥꯏ ꯅꯪꯕꯣ
ꯏꯁ ꯐꯖꯗꯦ ꯅꯪ ꯅꯃꯤꯠꯇ ꯉꯥꯒ ꯉꯥ ꯉꯥꯒꯗꯣ ꯑꯝꯇ ꯎꯖꯗ꯭ꯔꯤꯕꯣ ꯀꯩꯅꯣ ꯑꯩꯅ ꯉꯥ ꯄꯥꯏꯍꯧꯕꯗꯣ ꯌꯦꯟꯗꯦꯝꯅꯦ ꯍꯥꯏꯔꯗꯤ ꯐꯖ ꯇꯦꯍꯦ
ꯉꯥ
ꯅꯪ ꯉꯥ ꯆꯥꯗꯕ ꯀꯨꯏꯔꯝꯃꯅꯤ
ꯑꯁ ꯀꯔꯦꯗ ꯍꯨꯖꯤꯀꯥꯟ ꯈꯣꯏ ꯐꯦꯝꯂꯤꯖꯦ ꯌꯥꯝ ꯂꯥꯏꯔꯦ ꯔꯦ ꯗꯨꯒꯤ ꯀꯥꯡꯁꯣꯏꯍꯣ ꯏꯔꯣꯟꯕꯍꯣ ꯍꯋꯥꯏꯍꯣ
ꯑꯗꯨ ꯇꯥꯕꯌꯥ ꯑꯣ ꯋꯥ ꯈꯔ ꯉꯥꯡꯖꯤ ꯉꯁꯥꯏ ꯉꯥ ꯄꯤꯔꯤꯗꯣ ꯅꯣꯏꯅ ꯅꯠꯇ꯭ꯔꯣ
ꯍꯥꯥ
ꯉꯥ ꯄꯕꯤꯔꯛꯄ ꯑꯗꯨꯁꯨ ꯅꯣꯏꯅ ꯄꯤꯔꯛꯄ ꯑꯗꯨꯗꯨꯒ
ꯑꯁ ꯂꯩꯕ ꯁꯥꯏꯅꯤꯅꯦ ꯃꯤ ꯃꯤ ꯇꯥꯅꯤ ꯃꯤ ꯇꯥꯅꯤ
ꯏꯁ
ꯑꯩ ꯑꯩ ꯑꯩ ꯑꯩ ꯁꯤ ꯂꯣꯏꯔꯦ ꯂꯣꯏꯔꯦ ꯂꯣꯏꯔ ꯑꯩꯉꯣꯟꯗ ꯃꯣꯏ ꯇꯧꯕꯤꯔꯤꯁꯨ ꯂꯣꯏꯔꯦ ꯌꯦꯡꯉꯨ ꯍꯧꯖꯤꯛꯀꯥꯟꯁꯦ ꯋꯦꯗꯔꯁꯦ ꯐꯖꯔꯦ ꯆꯍꯤꯁꯤꯁꯨ ꯄꯨꯔꯥ ꯌꯡꯅꯤ ꯆꯥꯕ ꯊꯛꯄꯗ ꯈ꯭ꯋꯥꯏ ꯅꯨꯡꯉꯥꯏꯕ ꯇꯥꯏꯃꯤꯡꯅꯤ ꯍꯥꯏꯇꯥꯔꯦ
ꯅꯠ ꯅꯠꯇꯦ ꯑꯇꯩ ꯑꯇꯩ ꯈꯪꯗꯦ ꯋꯦꯗꯔꯁꯦ ꯍꯧꯖꯤꯛ ꯍꯧꯁ ꯍꯧꯖꯤꯛꯀꯥꯟ ꯋꯦꯗꯔꯁꯤꯗꯤ ꯄꯨꯔꯥ ꯕꯦꯔꯥꯅꯤ
ꯀꯔꯤ ꯀꯩ ꯃꯇꯥꯡꯒꯤ ꯀꯩꯗꯧꯔꯕ
ꯑꯩ ꯍꯥꯏꯗꯤ ꯋꯦꯗꯔꯁꯦ ꯆꯞ ꯆꯥꯔꯦ ꯍꯥꯏꯕ ꯉꯧꯕꯤ ꯇꯧꯕꯤ ꯄꯤꯔꯤꯛ ꯄꯤꯔꯤꯛ ꯁꯧꯍꯟꯕꯤ ꯇꯧꯕ ꯃꯇꯝꯗ ꯆꯞ ꯆꯥꯔꯕ ꯋꯦꯗꯔꯅꯤ
ꯃꯥꯅꯦ ꯑꯗꯨꯅꯦ ꯑꯗꯨꯅꯦ ꯌꯥꯅꯤꯡꯗ꯭ꯔꯤꯁꯦ ꯁꯨꯝꯕ ꯇꯧꯗꯣꯛꯄ ꯇꯥꯏꯃꯤꯡꯁꯤꯗꯩ ꯑꯩꯁꯦ ꯏꯔꯣꯝꯝꯕ ꯄꯤꯖꯔ ꯀꯥꯡꯥꯡꯉꯦ ꯃ
ꯅꯪꯗꯤ ꯏꯔꯣꯟꯕ ꯆꯥꯕꯁꯨ ꯆꯞ ꯆꯥꯔꯦ ꯕꯣꯗꯤꯗꯣ ꯃꯤꯒꯤ ꯕꯣꯗꯤ ꯅꯠꯇ꯭ꯔꯦ ꯅꯪ ꯄꯥꯜꯂꯤꯗꯣ
ꯅꯠꯇꯦꯗ ꯑꯦ ꯅꯤꯡꯉꯁꯤꯦ ꯕꯣꯗꯤꯤꯁꯤꯒꯤ ꯍꯥꯏꯔꯨ ꯇꯥꯔꯒꯗꯤ ꯀꯩ ꯍꯥꯏꯇꯥꯔꯦ ꯇꯧꯐꯝ ꯊꯣꯛꯇꯦꯕ ꯌꯥꯅꯤꯡꯗꯦ ꯍꯥꯏ
ꯑꯦ ꯑꯦ ꯅ ꯅꯠꯇꯦ ꯅꯪꯒꯤ ꯏꯃꯨꯡꯅꯦ ꯅꯪ ꯅꯨꯡꯁꯤ ꯅꯨꯡꯁꯤꯕꯤꯕꯩꯅꯦ ꯅꯪ ꯄꯤꯖꯕꯤꯔꯤꯕ ꯏꯔꯣꯝꯕ ꯃꯌꯥꯝꯁꯤꯡꯗꯣ ꯅꯒꯤꯕꯤꯞ ꯅꯪꯒꯤ ꯅꯪꯒꯤ ꯐꯤꯕꯝꯗꯣ ꯅꯁꯃꯤꯡꯁꯦꯜ ꯑꯃꯅ ꯌꯦꯡꯉꯨꯅꯦ ꯀꯩ ꯃꯥꯜꯂꯤꯒꯦꯗꯣ
ꯃꯥꯅꯦ ꯃꯥꯅꯦ ꯑꯩ ꯍꯥꯟꯅꯒꯤ ꯍꯦꯔꯣꯗꯨ ꯑꯗꯨꯝ ꯋꯥꯉꯦ
ꯏꯁ ꯏꯁ
ꯁꯛꯐꯝ ꯃꯥꯡꯗꯦ ꯍꯥꯏꯇꯥꯔꯦ ꯁꯛ ꯈꯥꯡꯕꯗꯨ ꯑꯣꯏ
ꯑꯑꯥꯍꯥꯥ ꯁꯛꯀꯤ ꯋꯥ ꯅꯦꯠꯇꯦꯗ ꯕꯣꯗꯤꯗꯨꯏ ꯋꯥꯅꯤ
ꯑꯣꯟꯊꯣꯛꯄꯅꯤꯗ ꯃꯤꯅ ꯇꯔꯥꯒ ꯎꯝ
ꯉꯁꯤ ꯀꯩ ꯆꯁꯜꯂꯒꯦ
ꯑꯩꯒꯤꯁ ꯀꯩꯅꯣ ꯉꯁꯥꯏꯗꯒꯤ ꯆꯥꯕꯩ ꯋꯥ ꯑꯅꯤꯅꯦ ꯁꯥꯔꯤꯁꯦ ꯏꯔꯣꯝꯕ
ꯎꯝ ꯐꯖꯗꯦ ꯏꯔꯣꯝꯕꯈꯣꯏ ꯆꯥꯗꯕ ꯀꯨꯏꯔꯝꯃꯅꯤ
ꯆꯥꯗꯕ ꯀꯨꯏꯔꯝꯃꯅꯤ ꯂꯥꯎꯅꯦ ꯄꯤꯖꯕꯤꯒꯦ ꯂꯥꯎꯅꯦ
ꯌꯥꯔꯦ ꯌꯥꯔꯦ ꯑꯗꯨ ꯑꯗꯨꯗꯥꯏ ꯃꯇꯥꯡꯗꯨꯗꯤ ꯆꯥꯖꯔꯔꯣꯏ
ꯀꯩꯅꯣꯅꯦ
ꯑꯍꯥꯎ ꯑꯥꯎ ꯑꯍꯥꯎꯣ ꯆꯥꯗ ꯅꯣꯡꯃꯇ ꯀꯧꯔꯛꯅꯤ ꯈꯪꯗꯦ ꯊꯤꯜꯂꯛꯀꯅꯤ ꯈꯪꯗꯦ ꯑꯗꯨꯗꯨꯒ ꯀꯩꯅꯣ ꯏꯔꯣꯝꯕꯖꯥꯔꯝꯗꯥꯏ ꯂꯥꯛꯑꯣ
ꯖꯔꯤ ꯑꯣꯖꯥ ꯀꯅ ꯀꯃꯥꯏꯅ ꯀꯧꯔꯣ ꯍꯥꯏꯅꯣ ꯀ ꯗ ꯍ ꯁꯥ ꯀꯅ ꯀꯃꯥꯏꯅ ꯀꯧꯗꯦꯅꯉꯃꯤꯗꯥ
ꯑꯩ ꯐꯖꯗꯍꯦ
ꯑ ꯑꯁ ꯗꯣꯛꯄꯅꯤꯗ ꯑꯩꯅ ꯍꯥꯏꯕꯗꯤ ꯑꯩꯈꯣꯏ ꯏꯃꯨꯡꯗꯗꯤ ꯀꯔꯤ ꯑꯍꯥꯎꯕꯥꯎ ꯂꯩꯔꯤꯒꯦ ꯁꯤꯅꯤꯗ ꯍꯥꯏꯅꯤꯡꯉꯤꯁꯦ
ꯅꯪ ꯅꯪ ꯂꯩꯇꯕ ꯑꯩ ꯁꯥꯕ ꯍꯦꯟꯃꯟꯈ꯭ꯔꯦ ꯂꯤꯛꯃꯟꯈꯦꯕꯨ ꯅꯪ ꯂꯤꯛꯃꯟꯕꯩ ꯅꯪ ꯂꯣꯏꯕ ꯍꯦꯟꯗꯣꯔꯤꯣ
ꯑꯁ ꯄꯨꯟꯊꯣꯛꯀꯅꯤꯗ ꯃꯤ ꯇꯥꯔꯒ ꯙꯔꯃ ꯌꯥꯎꯗꯕ ꯃꯥꯜꯂꯅꯤꯅꯦ ꯑꯩꯀꯣ
ꯑꯦ ꯅꯪ ꯀꯩꯅꯣꯗꯨꯗꯤ ꯀꯩ ꯍꯥꯏꯕ ꯅꯪ ꯇꯨꯏꯁꯟ ꯑꯃ ꯆꯠꯇꯥꯥꯏꯅꯦ
ꯆꯠꯇ꯭ꯔꯦ ꯇꯣꯛꯊꯣꯛꯑꯦꯗ ꯀꯩ ꯀꯥꯟꯅꯕꯅꯣ ꯏꯃꯥ ꯏꯄꯥꯁꯤꯡꯒꯤ ꯄꯩꯁꯥ ꯃꯥꯡꯍꯜꯂꯔꯣꯏꯒꯦꯅ
ꯀꯁ ꯅꯪꯒꯦ ꯇꯔꯦ
ꯁꯔꯦ ꯍꯥꯏ ꯇꯔ
ꯅꯌꯦꯡꯗꯣ ꯒ꯭ꯌꯥꯟ ꯇꯥꯕ ꯃꯨꯞꯄ꯭ꯔꯣ ꯅꯠꯇ꯭ꯔꯒꯟ ꯇꯥꯗꯕꯩꯉꯨꯕ꯭ꯔꯣ ꯀꯩꯅꯣ ꯈꯪꯗꯦꯗ ꯑꯣꯣ ꯁꯥꯕ꯭ꯔꯥ
ꯁꯥꯕꯅꯦꯗꯔ
ꯑꯗꯨꯁꯨ ꯐꯔꯦꯗ ꯃꯣꯏꯗꯁꯨ ꯃꯥꯡꯗꯕ ꯑꯗꯨꯗꯩ ꯅꯪꯗꯨꯁꯨ ꯀꯥꯟꯅꯗꯕꯅꯤꯅ ꯆꯠꯇꯣꯛꯊꯣꯛꯈꯤꯕ ꯑꯃ ꯄꯩꯕ ꯍꯜꯂꯣ ꯇꯥꯗ꯭ꯔꯣ
ꯍꯜꯂꯣ
ꯍꯜꯂꯣ ꯇꯥꯖ ꯀꯩꯅꯣ ꯑꯩꯗꯤ ꯇꯥꯏ ꯀꯩꯅꯣ ꯍꯜꯂꯣ ꯇꯥꯏꯌꯦ
ꯍꯂꯣ
ꯍꯜꯂꯣ
ꯍꯜꯂꯣ
ꯍꯜꯂꯣ ꯇꯥꯕ꯭ꯔꯣ ꯇꯥ꯭ꯔꯣ ꯔꯖ
ꯑ
ꯇꯥꯏ ꯍꯥꯏꯕꯅꯤꯅꯦꯍ
ꯇꯥꯃꯣꯒꯤ ꯕ꯭ꯂꯨꯇꯨꯠꯇꯣ ꯑꯨꯇ ꯃꯨꯠꯊꯠꯂꯣ ꯑꯩꯉꯣꯟꯗ ꯄꯨꯂꯞ ꯇꯥꯔ ꯅꯠꯇꯦ ꯃꯨꯠꯊꯠꯂꯨꯔꯗꯤ ꯕ꯭ꯂꯨꯇꯨꯠꯇ ꯆꯪꯉ ꯑꯅꯤ ꯁꯝꯖꯗꯗ ꯑꯩꯒꯤ ꯑꯗꯨꯝꯠꯂꯣ
ꯁꯤꯗꯅꯤꯅꯦ ꯑꯈꫭꯏꯅ ꯃꯇꯗꯨ ꯑꯩꯒ ꯏꯆꯦꯛꯅ ꯑꯦ ꯇꯥꯏ ꯇꯥꯏ ꯕ꯭ꯔꯗ ꯅꯪ ꯕ꯭ꯂꯨꯇꯨꯠꯇ ꯁꯝꯃꯤꯔꫭ
ꯑꯣ ꯕ꯭ꯂ ꯑꯁ ꯉꯁꯥꯏꯗꯩ ꯇꯥꯗ꯭ꯔꯦꯅꯦ ꯇꯧꯔꯤꯁꯦ
ꯐꯖꯗꯦ
ꯄꯪꯖꯟꯅꯕ ꯇꯥ ꯆꯦꯅꯦ
ꯕ꯭ꯂꯨꯇꯨꯠꯇ ꯋꯥꯔꯤ ꯁꯥꯟꯅꯕꯗꯤ ꯕ꯭ꯂꯨꯇꯨꯠ ꯀꯩꯀꯥ ꯅꯨꯡꯉꯥꯏꯇꯕꯅꯤꯅꯦ ꯂꯣꯏ ꯅꯨꯡꯉꯥꯏ ꯍꯦꯟꯕꯅꯤꯅꯦ ꯅꯪ ꯑꯗꯨ ꯅꯪ ꯀꯩꯅꯣ ꯇꯧꯕ ꯑꯣꯏꯔꯝꯒꯅꯤ ꯕ꯭ꯂꯨꯇꯨꯠ ꯃꯌꯥꯝ ꯁꯝꯃ ꯃꯐꯝꯗ ꯂꯩꯁꯜꯂꯗꯤ ꯑꯗꯨꯝ ꯄꯪꯁꯝ ꯁꯝꯅ ꯇꯥꯕꯅꯤ
ꯃꯥꯅꯦ ꯑꯈꫭꯏ ꯁꯥꯏꯁꯦ ꯕ꯭ꯂꯨꯇꯖꯠ ꯌꯥꯝꯅ ꯁꯝꯅꯩꯌꯦ ꯗꯨꯏꯅꯤ
ꯁꯤꯗꯅꯦꯅꯦ ꯋꯥ ꯋꯥꯌꯔꯒꯤ ꯅꯨꯡꯉꯥꯏꯕ ꯍꯥꯏꯁꯦ ꯁꯤꯗꯅꯦ ꯅꯤꯅꯦ ꯋꯥꯏꯌꯔꯅ ꯁꯨꯄ꯭ꯔꯤꯃꯦꯁꯤ ꯑꯣꯏꯔꯤꯁꯦ
ꯃꯥꯅꯦ ꯃꯥꯅꯦ ꯑꯩꯁꯨ ꯑꯩꯐꯣꯒꯤꯗꯝꯇ ꯂꯩꯒꯦ ꯇꯧꯕꯅꯦ ꯀꯩꯅꯣ ꯑꯣꯏꯌꯦ ꯑꯣꯔ ꯐꯇꯧ ꯂꯩ ꯃꯥꯜꯂꯤ ꯍꯧꯖꯤꯛꯀꯥꯟ
ꯁꯨ ꯅꯪ ꯀꯩꯅꯣꯗ ꯆꯪꯕꯅꯦ ꯑꯇꯣꯞꯄ ꯕ꯭ꯔꯥꯟ ꯑꯗ ꯃꯌꯥꯝ ꯌꯥꯎꯕꯅꯦ ꯑꯦꯄꯜ ꯏꯁ꯭ꯣꯔꯗ ꯆꯪꯉꯣ ꯑꯗꯨꯒ ꯑꯗꯨꯝ ꯇꯨꯀꯦꯗ ꯀꯛ ꯌꯥ
ꯀꯥꯏꯗꯩꯅꫭꯍꯦ ꯋꯥꯟ ꯄꯣꯏꯟ ꯁꯤꯛꯁꯇꯔꯥ ꯊ꯭ꯔꯤꯗ
ꯋꯥꯟ ꯄꫭꯏꯟ ꯋꯥꯟ ꯄꯣꯏꯟ ꯁꯤꯛꯁ ꯊ꯭ꯔꯤ ꯑꯗꯨ ꯑ ꯀꯩꯅꯣꯅ ꯑꯣꯔꯤ ꯑꯣꯏꯔꯁꯨ ꯀꯩꯅꯣ ꯑꯁꯃꯤꯅ ꯍꯥꯏꯁꯦ ꯇꯥꯗꯦ ꯑꯩꯅ ꯌꯦꯡꯕ ꯌꯥꯕ ꯌꯦꯡꯉꯝ ꯃ ꯕꯅꯦ ꯀꯩꯅꯣꯅꯦ ꯍꯥꯏꯕ ꯃꯣꯏꯅ ꯌꯣꯜꯂꯤꯗꯣ ꯍꯥꯏꯗꯤ ꯌꯦꯡꯉꯨꯅꯦ ꯃꯣꯏꯒꯤ ꯏꯁꯇꯣꯛ ꯇꯣꯛ ꯃꯃꯤꯡꯗꯣ
ꯑꯥ
ꯏꯁ ꯍꯥꯏꯗꯤ ꯌꯣꯜ ꯌꯣꯂ ꯂꯏꯕꯁꯤ ꯁꯦꯂꯔꯗꯣ ꯑꯗꯨ ꯀꯩꯅꯣ ꯅꯠꯇ ꯇꯦ ꯍꯥꯏꯕ ꯍꯥꯏꯗꯤ ꯑ ꯑꯗꯨ ꯑꯗꯨꯒꯤ ꯄꯣꯠ ꯁꯦꯝꯃꯤꯕ ꯃꯤꯗꯨ ꯅꯠꯇꯦ ꯍꯥꯏꯕ ꯅꯪꯅ ꯌꯦꯡꯗꯣꯏꯁꯤ ꯈ꯭ꯋꯥꯏ ꯃꯔꯨꯏ ꯑꯣꯏꯅ ꯁꯦꯂꯔꯗꯣ ꯑꯥ ꯀꯩꯅꯣꯒꯤ ꯑꯣꯏꯕ꯭ꯔꯥ ꯑꯦꯄꯜꯒꯤ ꯑꯣꯏꯕ꯭ꯔꯥ ꯌꯦꯡꯒꯗꯕ ꯕ꯭ꯔꯥꯟ ꯍꯥꯏꯗꯤ ꯄꯣꯠꯇꯣ ꯀꯩꯅꯣ ꯁꯦꯂꯔꯗꯣ ꯀꯩꯅꯣꯒꯤ ꯑꯣꯏꯗꯕ ꯌꯥꯎꯕꯅꯦꯕ ꯂꯨꯄꯥ ꯂꯤꯁꯤꯡ ꯑꯃ ꯆꯍꯨꯝꯗ ꯌꯣꯟꯕ ꯌꯥꯎꯕꯅꯦꯕ ꯑꯗꯨ ꯄꯣꯠꯇꯣ ꯐꯥꯔꯁ ꯀꯣꯄꯤꯒꯨꯝꯕ ꯌꯣꯟꯕ ꯌꯥꯝ ꯌꯥꯎꯕꯅꯦ ꯑꯗꯨꯗꯨꯅ ꯆꯦꯛꯁꯤꯜꯂꯣꯏꯁꯤꯅꯤ
ꯅꯠꯇꯦ ꯅꯠꯇꯦ ꯑꯗ ꯁꯨꯝꯕꯒꯤ ꯄꯣꯠꯀꯤ ꯃꯇꯥꯡꯗꯗꯤ ꯑꯩꯈꯣꯏꯒꯤ ꯑꯍꯟ ꯑꯃ ꯂꯩꯕꯗꯣ
ꯎꯝ
ꯑꯩ ꯑꯩ ꯃꯉꯣꯟꯗꯤ ꯀꯃꯥꯏꯅ ꯇꯧꯔꯦ ꯍꯥꯏ ꯇꯥꯔꯦ ꯑꯗꯨꯅ ꯃꯥꯅ ꯍꯥꯏꯔꯝꯕ ꯁꯤ ꯑꯣꯏꯔꯤꯅꯤ ꯄꯣꯠꯅꯤ ꯁꯤ ꯁꯤꯖꯤꯟꯅꯨ ꯄꯣꯠꯂꯣꯅ ꯃꯥꯅ ꯕꯥꯖ ꯇꯧꯕꯤꯔꯛꯄꯗꯨꯒꯤ ꯑꯩ ꯅꯨꯃꯤꯠꯇꯨꯗ ꯑꯗꯨꯝ ꯂꯩꯔꯗꯕꯅꯦ ꯄꯣꯠꯇꯣ ꯐꯪꯗꯕ
ꯑꯣꯀꯦ ꯑꯣꯀꯦ
ꯍꯧꯖꯤꯀꯥꯟꯗꯤ ꯀꯩꯅꯣꯗꯨꯁꯨ ꯁꯥꯔꯚꯤꯁ ꯅꯨꯇꯁꯨ ꯈꯔ ꯀꯩꯅꯣ ꯂꯩꯗꯅ ꯆꯩꯌꯦꯠꯅꯕ ꯈꯔ ꯂꯩꯗꯅ ꯍꯧꯖꯤꯛꯀ
ꯂꯩ ꯂꯩ ꯍꯧꯖꯤꯛ ꯀꯩꯅꯣ ꯅꯨꯡꯉꯥꯏꯇꯦ ꯀꯩꯅꯣ ꯗꯦꯂꯤꯚꯔꯤ ꯀꯩꯀꯥ ꯑꯝꯇ ꯐꯖꯅ ꯐꯖꯅ ꯇꯧꯗꯦ
ꯎꯝ
ꯑꯩꯈꯣꯏ ꯃꯅꯤꯄꯨꯔꯒꯤ ꯏꯔꯥꯡ ꯃꯌꯥꯝꯁꯤꯗ ꯉꯥꯏꯍꯥꯛ ꯂꯩꯔꯒ ꯑꯃꯨꯛ ꯄꯣꯛꯈꯥꯏꯔꯦꯒ ꯑꯗꯨꯗꯩꯗꯤ ꯊꯤꯡꯖꯤꯜꯂꯦꯒ
ꯃꯥꯅꯦ ꯃꯥꯅꯦ ꯃꯥꯅꯦ
ꯑꯗꯣ ꯀꯩꯅꯣ ꯇꯧꯋꯦ ꯅꯪꯁꯨ ꯆꯥꯗ꯭ꯔꯦ ꯍꯥꯏꯕꯅꯤꯅ ꯀꯩꯅꯣꯝꯇꯪꯗꯤ ꯇꯧꯕꯗꯤ ꯌꯥ ꯀꯩꯅꯣ ꯍꯪꯗꯛ ꯍꯪꯗꯛ ꯂꯥꯏꯁꯟ ꯁꯟ ꯁꯟꯗꯦꯁꯤꯗꯔ ꯁꯟꯗꯦꯗꯤ ꯅꯨꯡꯉꯥꯏꯗꯧ ꯃꯥꯗꯦ ꯁꯦꯇꯔꯗꯦ ꯅꯨꯃꯤꯗꯥꯡꯗꯒꯨꯝꯕ
ꯅꯪ ꯄ꯭ꯔꯣꯒ꯭ꯔꯝ ꯁꯤꯟꯅꯈꯤ
ꯀꯩꯅꯣ ꯇꯧꯁꯤꯔꯁꯤꯅꯦ ꯁꯥ ꯁꯥ ꯑꯃ ꯀꯥꯞꯈꯠꯆꯔꯁꯤꯅꯤ
ꯌꯥꯏ ꯑꯩꯗꯤ ꯍꯔꯛꯇ ꯍꯥꯏꯅꯦ
ꯍꯧꯔꯛꯇꯤ ꯅꯪꯅꯁꯨ ꯆꯥꯁꯤ ꯁꯨꯡꯉꯥꯏꯁꯨ ꯍꯥꯏꯗꯦ ꯑꯗꯨꯒ ꯁꯣꯝꯗꯅ ꯂꯩꯇ꯭ꯔꯦꯒ ꯑꯗꯨ ꯇꯧꯗꯦ ꯏꯔꯣꯝꯕ ꯄꯤꯖꯔꯦꯒ ꯑꯗꯨ ꯇꯧꯗꯦ ꯀꯝꯄ꯭ꯂꯦꯟ ꯇꯧ ꯂꯩ
ꯇꯧꯗ꯭ꯔꯗꯤ ꯀꯩꯅꯣꯅꯤ ꯆꯥꯛ ꯌꯦꯟꯁꯥꯡ ꯈꯪꯉꯦ ꯑꯩꯅ ꯊꯣꯡꯕꯖꯤꯠꯇꯦ ꯃꯣꯏ ꯊꯣꯡꯕꯅꯤ ꯇꯧ ꯇꯥꯕꯅꯤ
ꯎꯝ ꯑꯩ ꯍꯥꯏꯗꯤ ꯆꯥꯔꯁꯤꯅꯦ ꯆꯥꯗꯣꯏꯗꯤ ꯀꯩꯅꯣꯃ
ꯆꯔꯁꯤ ꯀꯩꯅꯣꯃ ꯑꯩꯁꯨ ꯈꯜꯂꯤꯅꯤ
ꯍꯣꯏ ꯑꯩꯈꯣꯏ ꯑꯩꯈꯣꯏ ꯌꯥꯝ ꯄꯨꯨꯟꯒꯨꯝꯕꯁꯤꯗ ꯀꯩꯅꯣꯒ ꯅꯥꯎ ꯆꯥꯒ ꯇꯧꯔꯒ ꯑꯗꯨꯗꯤ ꯑꯩꯈꯣꯏ ꯀꯌꯥꯃꯨꯛ ꯄꯨꯟꯁꯤꯒꯦ ꯑꯍꯨꯝ ꯑꯩꯈꯣꯏ ꯑꯍꯨꯝ ꯃꯔꯤꯃꯨꯛꯇꯪ ꯇꯧꯁꯦ ꯃꯤ ꯌꯥꯝ ꯄꯨꯟꯕ꯭ꯔꯁꯨ ꯇꯜꯂꯦꯕ
ꯑꯣ ꯅꯪ ꯑꯩꯁꯦ ꯀꯗꯣꯝ ꯄꯨꯟꯁꯦ ꯍꯥꯏꯅꯣ ꯑꯗꯨꯗꯤ
ꯑꯩꯈꯣꯏꯗ ꯑꯩꯈꯣꯏꯗ ꯅꯣꯏ ꯅꯣꯏꯁ ꯆꯤꯟꯗꯤ ꯅꯨꯡꯉꯥꯏꯔꯣꯏ
ꯑꯁ ꯅꯣꯏꯗ ꯄꯨꯜꯂꯒꯕꯨ ꯃꯤ ꯌꯥꯝ ꯌꯥꯒꯗ꯭ꯔꯥꯅꯦ
ꯃꯤ ꯌꯥꯝꯕ ꯍꯥꯏꯁꯤ ꯀꯩꯅꯣ ꯑꯩꯅ ꯍꯥꯏꯗꯤ ꯅꯣꯏꯔꯣꯝꯗꯒꯤ ꯃꯤ ꯑꯅꯤ ꯑꯍꯨꯝꯗꯪ ꯄꯔꯛꯑꯣ ꯑꯩꯈꯣꯏ ꯁ꯭ꯋꯥꯏꯗꯩꯗꯤ ꯑꯩꯈꯣꯏ ꯒ꯭ꯔꯨꯞ ꯈꯔ ꯂꯩꯔ ꯒꯦꯡ ꯑꯃ
ꯑꯣ ꯁꯃꯤꯔꯥ ꯀꯥꯗ꯭ꯔꯣ ꯅꯣꯏ ꯌꯦꯡ ꯂꯩꯔꯒ ꯑꯩꯅ ꯀꯔꯤꯒꯤ ꯑꯩꯈꯣꯏ ꯌꯦꯡ ꯐꯔꯣꯏꯗꯣꯏꯕ
ꯍꯣꯏ ꯍꯣꯏ ꯍꯣꯏ ꯑꯩꯅ ꯍꯥꯏꯗꯤ ꯃꯣꯏ ꯆꯥꯅꯤꯡꯉꯝ ꯑꯣꯏꯣꯏꯗꯒꯣ ꯋꯥꯅꯦꯦ ꯄꯨꯂ ꯐꯋꯥꯅꯤ ꯅꯪꯒꯗ
ꯇꯧꯛ ꯌꯥꯕ꯭ꯔꯥ ꯑꯩꯁꯨ ꯑꯩꯁꯨ ꯌꯦꯡꯗꯅ
ꯄꯔꯣ ꯑꯗꯨꯗꯤ ꯍꯟꯗꯛ ꯁꯟꯗꯤꯁꯤꯗ ꯇꯧꯔꯤꯁꯦ
ꯑꯗꯣ ꯑꯩꯅ ꯈꯜꯂꯤꯁꯦ ꯀꯩ ꯀꯩꯅꯣꯕꯥꯝꯖꯒꯦ ꯈꯔ ꯁꯤꯟꯒꯨꯝꯕ ꯑꯗꯨꯨꯝ ꯇꯧꯕꯤꯌꯨ ꯁ
ꯑꯥ
ꯑꯗꯨ ꯉ ꯀꯦ ꯇꯔꯦ ꯁꯥꯎ ꯂꯩꯗꯕ
ꯑꯥ ꯀꯔꯤꯅꯣ ꯍꯥꯏꯁꯦ ꯅꯪ ꯍꯥꯏꯁ
ꯃꯕ ꯄ꯭ꯔꯣꯒ꯭ꯔꯥꯝ ꯈꯔ ꯁꯤꯟꯈꯤꯗꯅꯀꯣ
ꯑꯣ
ꯑꯗꯨ
ꯀ ꯐꯖꯅ ꯇꯥꯗ꯭ꯔꯦ ꯄꯠ ꯇꯂꯦ
ꯍꯥꯎ ꯀ
ꯎꯝ
ꯀꯩꯅꯣꯅꯤ ꯆꯦꯛꯁꯤ ꯆꯥꯕ ꯊꯛꯄꯒꯤ ꯄ꯭ꯔꯣꯒ꯭ꯔꯥꯝ ꯈꯔ ꯀ ꯑꯗꯨ ꯇꯧꯗꯦ ꯃꯔꯝ ꯑꯃ
ꯑꯁ ꯀꯣꯃꯁꯨ ꯀꯩ ꯀꯥꯏꯗꯦ ꯀꯩꯅꯣꯗ ꯆꯥꯁꯦ ꯁꯦꯇꯔꯗꯦꯗ ꯆꯥꯔꯗꯕꯅꯦ ꯍꯟꯗꯛꯀꯤ ꯁꯦꯇꯔꯗꯦ ꯅꯨꯡꯗꯥꯡꯗ ꯅꯣꯏ ꯄꯨꯂꯞ ꯂꯥꯛꯑꯣ ꯌꯥꯔꯦ
ꯑꯗꯣ ꯁꯤꯟꯕꯒꯤ ꯀꯩꯅꯣꯗꯨꯗꯤ ꯄꯣꯁꯇꯨꯗꯤ ꯑꯩ ꯑꯣꯏꯔꯨꯒꯦꯕ ꯑꯩꯅ ꯍꯥꯏꯕꯨꯗꯤ ꯀꯩ ꯍꯥꯏꯇꯥꯔꯦ ꯑꯣꯏꯔꯁꯨ ꯃꯅꯨꯡꯗ ꯑꯣꯏꯁꯦ ꯐꯣꯡꯉꯔ ꯍꯥꯏ ꯇꯔꯦ
ꯍꯣꯏ ꯍꯣꯏ ꯅꯪ ꯂꯥꯛꯄꯗ ꯅꯪ ꯀꯩꯁꯨ ꯌꯥꯝ ꯄꯥꯏꯔꯛꯑꯅꯅꯦ ꯀꯩꯅꯣꯗꯣ ꯑꯣꯛ ꯀꯦꯖꯤ ꯑꯃꯒ ꯁꯟ ꯀꯦꯖꯤ ꯑꯅꯤ ꯑꯃꯒ ꯄꯥꯏꯔꯛꯑꯣ ꯌꯥꯔꯦ ꯇꯩꯀꯦ ꯑꯃ ꯍꯥꯏꯔꯣ
ꯑꯁ ꯂꯝꯕꯤ ꯊꯣꯛꯄꯒꯦ
ꯄꯤꯊꯑꯕꯅꯤꯅ ꯍꯦꯛ ꯑꯗꯨ ꯍꯦꯛ ꯄꯥꯏꯁꯤꯜꯂꯣ ꯑꯇꯩ ꯀꯩꯝ ꯍꯥꯏꯔꯣꯏꯍꯦ
ꯅꯠꯇꯦ ꯑꯩꯗꯤ ꯁꯅ ꯂꯥꯛꯀꯅꯤꯍꯦ
ꯑꯦ ꯑꯩꯣꯏ ꯁꯝꯕꯗꯨꯗ ꯍꯣꯏ ꯁꯝꯕꯗꯨꯗ ꯄꯥꯏꯔꯛꯑꯣ ꯑꯗꯨꯝ ꯁꯝꯅ
ꯅꯠꯇꯦ ꯅꯠꯇꯦ ꯂꯩꯔꯛꯇ ꯂꯩꯔꯛꯇꯛꯇ ꯂꯩꯔꯛꯇꯕꯨ ꯀꯔꯥꯅ ꯁꯪꯉꯕꯒꯦ
ꯑꯣ ꯍꯣꯏ ꯍꯣꯏ ꯑꯗꯨꯗꯤ ꯅꯪ ꯌꯥꯕ ꯌꯥꯗꯕ ꯑꯗꯨꯝ ꯄꯥꯏꯔꯛꯑꯣ ꯑꯗꯨꯒ ꯆꯥꯔꯁꯦ ꯁꯦꯇꯔꯗꯦ ꯅꯨꯡꯗꯥꯡꯗꯨꯗ
ꯍꯣꯏ ꯌꯥꯗ꯭ꯔꯦꯗꯤꯕ ꯑꯩꯁꯨꯅꯤ ꯁꯦꯈꯥꯏ ꯔꯦ
ꯊꯃꯦ ꯅꯪ ꯆꯥꯗꯦ ꯍꯥꯏꯗꯨꯗ ꯄꯤꯖꯒꯦ ꯇꯧ
ꯑꯣꯊꯣꯛꯄꯅꯦ ꯊꯣꯛ ꯅꯨꯡꯁꯤꯅ ꯀꯧꯕꯤꯈ꯭ꯔꯦꯗ ꯆꯥꯛ ꯆꯔꯥ ꯑꯃ ꯆꯥꯃꯤꯟꯅꯁꯤ ꯀꯧꯕ ꯅꯠꯇꯦꯅꯦ
ꯆꯆꯝ ꯄꯤꯖꯦ ꯑꯣꯂꯑꯣ ꯍꯥꯏ
ꯑꯗꯨꯗꯤ ꯗꯥꯏꯔꯛꯇꯣ ꯑꯩꯅ ꯁꯤꯖꯤꯟꯅꯧꯅ ꯐꯗ꯭ꯔꯣ ꯒꯁꯇ
ꯌꯥꯔꯦ ꯌꯥꯔꯦ ꯑꯗꯨꯗꯤꯁꯨꯏꯅꯤ ꯧ ꯎꯔꯦ ꯂ ꯋꯥꯜ ꯋꯥꯔꯦ
ꯐꯔꯦ ꯐꯔꯦ ꯀꯥꯎꯅꯔꯁꯦ ꯑꯗꯨꯗꯤ
ꯊꯝꯃꯦ ꯊꯝꯃꯦ